ꯇꯥꯕ꯭ꯔꯣ ꯅꯨꯡꯉꯥꯏꯔꯤꯕꯣ
ꯃꯥꯏꯕꯤ ꯍꯔꯦꯟ ꯆ
ꯀꯧꯅꯥꯗꯨꯕꯨ ꯀꯨꯏꯔꯦꯅ
ꯂꯣꯏꯔꯦ ꯀꯨꯏꯔꯦ ꯏꯉꯥꯡ ꯃꯆꯥꯒꯤ ꯑꯃꯃꯒꯥ ꯐꯥꯕ ꯃꯥꯥꯜꯂꯛꯑꯩꯀꯣ ꯀꯔꯤ ꯇꯧꯔꯤꯅꯣ ꯍꯣꯏ ꯑꯍꯟ ꯑꯣꯏꯈꯦ ꯅꯍꯥꯟꯗꯥꯒꯤ ꯑꯍꯟꯗꯤ ꯑꯣꯏꯔꯕꯅꯦꯕ ꯉꯁꯤ ꯍꯦꯟꯅ ꯑꯣꯏꯈ꯭ꯔꯦ
ꯆꯠꯂꯒꯥ ꯑꯣ ꯍꯧꯖꯤꯛ ꯅꯍꯥꯟ ꯂꯥꯛꯄ
ꯎꯝ ꯀꯩ ꯇꯧꯔꯨꯔꯤꯅꯣ ꯀꯩ ꯇꯧꯔꯨꯕꯅꯣ
ꯑꯗꯨ ꯊꯕꯛ ꯑꯃ ꯂꯥꯛꯑꯦꯕꯀꯣ
ꯑꯥ
ꯑꯗꯨ ꯆꯠꯂꯦ ꯈꯣꯡꯎꯞ ꯑꯃ ꯊꯤꯔꯦ ꯊꯤꯕ ꯐꯪꯗꯕ ꯑꯃꯨꯛ ꯑꯗꯨꯝ ꯍꯜꯂꯛꯑꯦ
ꯊꯤꯔꯗꯤ ꯊꯤꯔꯗꯤ ꯐꯪꯗꯕꯅꯦ
ꯑꯗꯨꯅꯦ ꯀꯣꯏꯊꯤ ꯊꯤꯔꯥ ꯋꯥꯕꯒꯦ ꯍꯣꯏ ꯑꯗꯨꯅꯦ ꯄꯩꯁꯥ ꯂꯥꯏꯇ꯭ꯔꯀꯥꯟꯗꯀꯣ
ꯑꯥ
ꯑꯗꯨꯒꯤꯅꯤ ꯑꯩꯈꯣꯏ ꯑꯄꯥꯝꯕ
ꯎꯝ ꯑꯗꯨꯒꯥꯅꯦ ꯆꯞ ꯃꯥꯟꯅꯕ ꯄꯣꯠ ꯑꯣꯏꯔꯁꯨ ꯍꯥꯟꯅ ꯄꯩꯁꯥ ꯂꯩꯇ꯭ꯔꯤꯀꯥꯟꯗ ꯎꯕꯗꯣ ꯍꯦꯟꯅ ꯐꯖꯕꯒꯨꯝ ꯇꯧꯕ ꯄꯩꯁꯥꯥ ꯄꯩꯁꯥ ꯁꯥꯔ ꯂꯩꯔꯀꯥꯟꯗꯥ ꯌꯦꯡꯉꯥꯗꯤ ꯑꯃꯨꯛ ꯀꯩ ꯍꯥꯏꯁꯦꯔꯥ ꯑꯃꯨꯛ ꯄꯥꯝꯕꯒꯨꯝ ꯄꯥꯝꯗꯕꯒꯨꯝ ꯂꯩꯔꯒ ꯔꯤꯀ꯭ꯔꯤꯌꯦꯠ ꯇꯧꯒꯗ꯭ꯔꯥ ꯈꯟꯕ ꯍꯥꯏ ꯊꯧꯕꯅꯤ
ꯊꯪꯗꯦ ꯑꯩꯈꯣꯏ ꯑꯩꯈꯣꯏꯁꯦ ꯉꯁꯤꯁꯨ ꯁꯨꯃꯥꯏꯅ ꯇꯥꯎꯔꯒꯥ ꯂꯥꯛꯑꯦ
ꯑꯥ ꯑꯩꯗꯤꯀꯣ ꯄꯣꯠꯀꯨꯝꯕ ꯀꯩ ꯍꯥꯏꯁꯤ ꯈꯨꯡꯒꯔꯥꯎꯒꯨꯝꯕ ꯑꯣꯏꯔꯝ ꯈꯣꯡꯒꯨꯞ ꯑꯣꯏꯒ꯭ꯔꯥ ꯑꯩꯅ ꯄꯥꯝꯃꯒꯥ ꯂꯩꯔꯗꯤ
ꯍꯣꯏ
ꯑꯗꯨꯒꯥ ꯌꯨꯝꯗ ꯌꯧꯔꯀꯥꯟꯗꯥ ꯑꯩꯁꯦ ꯍꯥꯞꯅꯤꯡꯅꯕ ꯑꯗꯨꯝ
ꯍꯣꯏ ꯃꯔꯥ ꯃꯔꯥꯛꯇꯥ ꯐꯥꯎꯋꯦꯗꯥ
ꯑꯩꯗꯣ ꯑꯗꯨꯃꯥꯏꯅ ꯇꯧꯕ ꯑꯗꯨꯒꯤ ꯑꯩꯅ ꯏꯆꯦꯗꯣ ꯏꯆꯦꯒꯥ ꯑꯗꯨꯝ ꯆꯠꯂꯗꯤ
ꯎꯝ
ꯃꯥꯅ ꯈꯟꯕꯗꯣ ꯑꯩꯅ ꯄꯥꯝꯗꯕꯒꯨꯝ ꯇꯧꯕ
ꯑꯣ
ꯑꯗꯣ ꯃꯥꯅ ꯐꯖꯩ ꯐꯖꯩ ꯂꯩꯌꯣ ꯍꯥꯏꯔꯒꯥ ꯂꯩꯔꯛꯑꯗꯤ ꯑꯩꯗꯣ ꯑꯗꯨꯝ ꯍꯥꯞ ꯍꯣꯏ ꯀꯩ ꯍꯥꯏꯁꯤꯔꯥ ꯍꯦꯟꯅ
ꯑ ꯑ ꯑꯗꯨꯅꯦ ꯀꯅꯁꯨ ꯂꯦꯠꯄꯗꯣ
ꯑꯦ
ꯇꯥꯎꯋꯦꯗ ꯑꯩꯈꯣꯏꯁꯨ ꯃꯤ ꯑꯃꯅ ꯑꯩꯈꯣꯏꯒꯤꯃꯥꯟꯕꯤꯁꯤꯡ ꯇꯥꯎꯔꯗꯤ
ꯑꯥ ꯑꯩꯅ ꯏꯊꯟꯗ ꯈꯜꯂꯗꯤ ꯑꯩꯁꯦ ꯍꯥꯞꯅꯤꯡꯗꯦꯕ ꯑꯗꯨ
ꯑ
ꯎꯝ
ꯍꯣꯏ ꯑꯩꯈꯣꯏ ꯑꯐꯥꯎ ꯁꯨꯃꯟꯗꯥ ꯑꯁ ꯑꯌꯨꯛꯀꯤ ꯌꯦꯡꯉꯦ ꯑꯁ ꯑꯗꯨꯒꯨꯝꯕ ꯌꯦꯡꯗ꯭ꯔꯥꯗꯤ ꯄꯥꯝꯃꯨꯗ꯭ꯔꯣ
ꯑꯥ ꯑꯥ ꯑꯁ ꯉꯁꯤꯗꯥ ꯃꯤꯁ ꯃꯤꯁꯀꯤ ꯃꯣꯁꯟ ꯇꯥ ꯉꯥꯏꯔꯦꯅ ꯑꯌꯨꯛꯇꯣ
ꯉꯥꯁꯤꯁꯨ ꯑꯁ ꯌꯥꯝ ꯀꯩꯔ ꯀ꯭ꯔꯤ ꯍꯥꯏ ꯁꯤꯔ ꯊꯥꯖꯗꯦ ꯁꯨꯃꯥꯏꯅ ꯉꯝꯒꯅꯤ ꯍꯥꯏꯕꯁꯦ ꯀꯔꯤ ꯇꯥꯒꯗ꯭ꯔꯥꯅ ꯑꯗꯨꯨꯝ ꯑꯗꯨꯒꯤꯅꯦ ꯌꯥꯝ ꯄꯥꯈꯠꯂꯦ
ꯎꯝ
ꯍꯥꯏꯕꯗꯤ ꯃꯣꯏꯁꯨ ꯌꯥꯝ ꯍꯥꯏꯌꯦꯗꯅ
ꯍꯣꯏ
ꯑꯗꯨꯒ ꯑ ꯑꯃ ꯈꯛꯇ ꯍꯦꯟꯕꯗ ꯐꯥꯎ ꯋꯥꯔꯒ ꯂꯥꯛꯑꯦ ꯄꯦꯅꯥꯜꯇꯤ ꯑꯃꯨꯛ ꯇꯥꯔꯗꯤ ꯀꯣꯟꯅ ꯑꯁ ꯋꯥꯔꯀꯥꯟꯗ ꯑꯃꯨꯛ ꯑꯃ ꯆꯟꯕ ꯀꯥꯟꯗ ꯑꯁ ꯍꯦꯛ ꯅꯨꯡꯉꯥꯏꯌꯦ ꯑꯗꯨ ꯀꯥꯟꯗꯗꯤ
ꯎꯝ
ꯌꯥꯝ ꯍꯔꯥꯎꯕꯗꯣ
ꯎꯝ ꯑꯁ ꯑꯃꯅ ꯒꯣ ꯃꯥꯟꯅꯔꯤꯀꯥꯟꯗ ꯑꯃ ꯑꯍꯥꯟꯕ ꯑꯃ ꯆꯟꯕꯗꯨ ꯑꯁ ꯑꯗꯨ ꯆꯟꯕꯗꯣ ꯑꯩꯩꯅ ꯍꯔꯥꯎꯃꯟꯗꯅ ꯀꯥꯞꯅꯤꯡꯕ ꯍꯧꯔꯒꯦ ꯅꯤꯅꯦ ꯍꯣꯏ
ꯅꯨꯄꯥ ꯅꯨꯄꯥ ꯅꯨꯄꯥꯁꯨ ꯑꯗꯨꯝ ꯀꯞꯅꯤꯡꯕ ꯐꯥꯎꯕ꯭ꯔꯥꯅꯦꯕꯣ ꯑ ꯄꯣꯒꯤ ꯃꯇꯥꯡꯗꯤ ꯍꯣꯏ ꯀꯥꯞꯅꯤꯡꯕ ꯐꯥꯎꯕꯅꯤꯅ
ꯀꯞꯅꯤꯡꯉꯦꯗ ꯑꯩꯗꯦ ꯉꯁꯤ ꯁꯤ ꯑꯌꯨꯛꯁꯨ ꯑꯌꯨꯛꯁ ꯑꯗꯨꯒ ꯑꯁ ꯑꯍꯥꯎꯕ ꯑꯁ ꯃꯣꯏꯗꯣ ꯑꯁꯦꯡꯕ ꯑꯁꯦꯡꯕꯗꯤ ꯃꯣꯏꯗꯣ ꯃꯤ ꯇꯔꯥ ꯈꯛꯇ ꯑꯣꯏꯕꯩꯅꯦ ꯅꯠꯇ꯭ꯔꯗꯤ ꯑꯁ ꯌꯥꯝ ꯂꯨꯒꯅꯤ ꯃꯣꯏ ꯐꯖꯅ ꯁꯥꯟꯅꯩ
ꯍꯣꯏ ꯑꯁ ꯅꯨꯄꯥꯒ ꯌꯥꯝ ꯆꯥꯎꯋꯦ ꯋꯥꯉꯦ
ꯑꯩ ꯎꯝ
ꯌꯥꯝ ꯀꯥꯟꯕꯁꯨ ꯃꯥꯜꯂꯦ ꯃꯣꯏꯁꯦ
ꯎꯝ ꯂꯨꯄꯥ ꯑꯃ ꯊꯣꯛꯈꯤꯕꯗꯒꯤ ꯃꯣꯏꯁ ꯗꯤꯐꯦꯟ ꯈꯛꯇ ꯁꯟꯅꯅꯕꯩꯅꯦ
ꯍꯣꯏ ꯆꯨꯝꯃꯦ ꯑꯗꯨ ꯅꯨꯄꯥꯁꯨ ꯌꯥꯝ ꯍꯥꯏꯌꯦꯗꯅ ꯊꯣꯛꯄ ꯅꯨꯄꯥꯗꯣ
ꯎꯝ
ꯑꯗꯨꯁꯨ ꯌꯥꯝ ꯍꯥꯏꯌꯦ ꯑꯁ ꯃꯥꯗꯤ ꯃꯥ ꯀꯔꯤ ꯍꯥꯏꯔꯁꯨ ꯃꯊꯥꯟꯇ ꯄ꯭ꯔꯣꯕ꯭ꯂꯦꯝꯁ ꯄꯨꯊꯣꯛꯎꯔꯛꯄꯅꯦ ꯑꯗꯨ ꯅꯨꯄꯥꯗꯣ ꯃꯊ
ꯃꯥ ꯂꯩꯔꯝꯃꯗꯤ ꯉꯝꯃꯁꯨ ꯌꯥꯕꯅꯤ ꯃꯣꯏ ꯀꯟꯇ꯭ꯔꯤꯗꯣ
ꯍꯣꯏ ꯍꯣꯏ ꯆꯥꯟꯁꯇꯦ ꯋꯥꯡꯉꯦ ꯃꯣꯏ ꯉꯥꯅꯤꯉꯥꯏꯒꯤ ꯕꯣꯜꯁꯨ ꯃꯣꯏꯅ ꯍꯦꯟꯅ ꯄꯥꯏꯕꯗꯣ
ꯎꯝ ꯐꯖꯅ ꯄꯥꯏ ꯃꯣꯏꯗꯤ ꯑꯦꯇꯩꯦꯛ ꯐꯖꯅ ꯂꯥꯛꯄꯅꯤ
ꯑꯁ ꯃꯊꯥꯡꯗ ꯏꯪꯂꯦꯟꯒ ꯁꯥꯟꯅꯅꯤꯡꯉꯦꯗꯣ ꯑꯁ ꯋꯥꯔꯦ ꯑꯩꯗꯤ ꯑ ꯏꯪꯂꯦꯟ ꯑꯗ ꯀꯦꯁꯨ ꯀꯦ ꯇꯑꯣꯏꯔꯁꯨ ꯏꯪꯂꯦꯟꯁꯨ ꯀꯩ ꯍꯥꯏꯁꯤꯔ ꯃꯣꯏꯅꯤ ꯁꯅꯥꯗ ꯇꯤꯡꯂꯦꯟꯕꯨ ꯁꯞꯄꯣꯔꯠ ꯇꯧꯔꯅꯤꯗꯅ
ꯎꯝ
ꯑꯗꯣ ꯃꯣꯏ ꯑꯅꯤ ꯇꯥꯔꯀꯥꯟꯗ ꯑꯗꯨ ꯐ꯭ꯔꯥꯟꯁ ꯀ ꯁꯄꯦꯟꯟ ꯇꯧꯅꯤꯡꯉꯥꯏꯁꯨ ꯑꯍ ꯋꯥꯔꯦ
ꯀꯔꯝꯕꯔ ꯇ ꯇꯧꯗꯣꯕ ꯁꯐꯦꯁꯗꯤ
ꯑꯁ ꯁꯄꯟꯅꯅꯤ
ꯑꯦ ꯐꯗꯤ ꯐꯩ ꯑꯩꯁꯨ ꯁ꯭ꯄꯦꯟ ꯇ ꯎꯈ꯭ꯔꯔꯤꯗ
ꯐ꯭ꯔꯥꯟꯁꯀ ꯑꯁ ꯃꯣꯏ
ꯑꯦꯛꯖꯥꯝꯄꯜꯗ ꯐ꯭ꯔꯥꯟꯁ ꯀꯥꯔꯦ ꯍꯥꯏꯔꯁꯦ ꯑꯗꯨꯒ ꯏꯪꯂꯦꯟ ꯀꯥꯔꯦꯁꯦ ꯏꯪꯂꯦꯟꯕꯨ ꯑꯃꯨꯛ ꯇꯥꯎꯒꯅꯤ
ꯑꯩꯁ ꯏꯪꯃꯦꯟ ꯇꯧꯒꯅꯤꯗ ꯑꯗꯨꯃꯥꯏꯅ ꯇꯧꯔꯅꯦ
ꯍꯣꯏ ꯑꯗꯨꯀꯥꯟꯗꯗꯤ ꯏꯪꯂꯦꯟ ꯇꯥꯎꯒꯅꯤ ꯑꯗꯨꯒ ꯑꯁ ꯏꯁꯄꯦꯟꯒ ꯑꯥꯔꯖꯦꯟꯇꯤꯅꯥ ꯀꯥꯔꯗꯤ ꯑ ꯍꯔꯥꯎꯒꯅꯤ
ꯀꯔꯤ ꯍꯥꯏꯖꯔꯥ ꯑꯃ ꯀꯥꯗꯨꯁꯨ ꯑꯗꯨꯝ ꯀꯔꯤ ꯍꯥꯏꯁꯤꯔꯥ ꯑꯣꯏ ꯑꯗꯨꯒꯤꯅꯤ ꯅꯨꯡꯉꯥꯏ ꯇꯁꯨ ꯍꯣꯏ ꯌꯥꯏ ꯍꯥꯏꯕ ꯇꯣ ꯑꯥꯁꯨꯃꯥꯏꯅ ꯊꯝꯒꯅꯤꯗꯅ ꯁꯤꯕꯨ ꯑꯃꯨꯛ ꯀꯥ ꯃꯉꯣꯟꯗ ꯄꯤꯍꯟꯅꯤꯡꯉꯤꯗ ꯑꯃꯨꯛꯀꯛ ꯅꯨꯡꯁꯤꯌꯦ ꯃꯥꯒꯤ ꯑ ꯑꯔꯣꯏꯕ ꯑꯣꯏꯒꯅꯤꯗꯅ ꯉꯁꯤꯗꯣ ꯃꯥꯕꯨ ꯌꯥꯝ ꯅꯨꯡꯁꯤꯕꯗꯣ
ꯁꯤ ꯌꯦꯡꯉꯦ ꯀ
ꯑꯩꯕꯨ ꯑꯍꯥꯟꯕꯗꯀꯣ ꯌꯦꯡꯗ꯭ꯔꯤꯀꯥꯟꯗ ꯃꯤꯒꯤ ꯔꯤꯁꯇꯣ
ꯍꯣꯏ
ꯄꯨꯔꯒ ꯑꯁ ꯃꯥ ꯉꯁꯤ ꯉꯝꯗ꯭ꯔꯁꯨ ꯀꯩꯍꯥꯏꯁꯤꯔꯥ ꯃꯥꯅ ꯀꯔꯤ ꯍꯥꯏꯕꯅꯣ ꯉꯝꯈꯤꯕ ꯃꯌꯥꯝꯗꯣ ꯄꯦꯟꯖꯔꯦ ꯍꯥꯏꯕꯒꯨꯝꯕꯗꯣ
ꯍꯣꯏ
ꯑꯗꯨ ꯎꯕꯒꯤ ꯑꯩꯗꯣ ꯁꯥꯎꯅꯤꯡꯕꯗꯤ ꯁꯦ ꯃꯦꯠ ꯁꯥꯟꯅꯗ꯭ꯔꯤꯀꯥꯟꯗ ꯑꯗꯨꯃꯥꯏ ꯑꯗꯨꯒꯨꯝꯕ ꯎꯕꯗꯣ ꯉꯝꯅꯤꯉꯥꯏ ꯈꯟꯗꯕꯤꯗ ꯑꯩꯗ ꯑꯗꯨꯃꯥꯏ ꯈꯜꯂꯝꯕꯅꯦꯕ ꯑꯗ
ꯍꯣꯏ
ꯑꯁ ꯑꯃꯨꯛ ꯉꯝꯕ ꯌꯥꯝ ꯍꯥꯎꯋꯦ ꯑꯗꯨ ꯃꯊꯪꯁꯦ ꯑꯁ ꯏꯪꯂꯦꯟꯁ
ꯂꯨꯕꯗꯤ ꯂꯨꯕꯅꯤꯅꯦ ꯃꯣꯏ ꯏꯪꯂꯦꯟꯗꯣ ꯇꯨꯟ ꯇꯔꯈꯣꯏ ꯈꯔ ꯐꯖꯕ ꯂꯩꯕꯅꯦ ꯑꯗꯨꯒ
ꯍꯣꯏ ꯌꯦꯡꯕꯗꯤ ꯅꯨꯡꯉꯥꯏ ꯉꯁꯤꯒꯤꯗ
ꯎꯝ
ꯍꯔꯥꯎꯁꯨ ꯍꯔꯥꯎ
ꯑꯍꯨꯝ ꯆꯟ ꯑꯅꯤ ꯆꯟꯕꯗꯣ ꯌꯥꯝ ꯀꯩꯅꯣ ꯐꯖꯩꯌꯦꯀꯣ
ꯎꯝ
ꯑꯃ ꯀꯅꯥꯅꯔ ꯃꯥꯔꯇꯤꯟ ꯑꯦ ꯃꯥꯔꯇꯤꯟ ꯑ‌ꯦꯁꯅ ꯑꯗꯨꯗꯣ
ꯂꯥꯁ ꯂꯥꯁ ꯀꯤꯗꯨꯔꯣ
ꯑ ꯅꯠ ꯑꯦꯡ ꯀꯔꯤ ꯑꯍꯟꯕ ꯅꯠꯇꯦ ꯁꯦꯀꯦꯟ ꯒꯣꯜꯗꯔ ꯊꯥꯔꯠ ꯒꯣꯜꯗꯔ ꯌꯥꯝ ꯐꯖꯅ
ꯑ ꯑꯗꯨꯗꯤ ꯑꯣꯕꯔꯦꯁ ꯅ‌ꯦ ꯑꯣꯕꯔꯦꯁ
ꯑꯣ ꯑꯜꯕꯔ‌ꯦꯁ ꯌꯥꯝ ꯐꯖꯩꯌ‌ꯦ ꯃꯥꯒꯤ
ꯑꯗꯨ ꯅꯨꯄꯥꯗꯨ ꯃꯁꯛ ꯐꯖꯕ꯭ꯔꯥ ꯃꯤꯁꯤꯡꯅ ꯃꯁꯛ ꯐꯖꯩ ꯐꯖꯩ
ꯈꯪ ꯅꯨꯄꯥꯗꯤ ꯊꯣꯛ ꯌꯦꯡꯉꯀꯥꯟꯗꯤ ꯅꯨꯄꯥ ꯊꯣꯛꯄꯗꯣ
ꯋꯥꯥꯏꯟꯗꯤ ꯇꯥꯎ ꯃꯥꯂꯦ
ꯃꯗꯨ ꯑꯁ ꯃꯦꯁꯤꯒꯣ ꯂꯥꯛꯑꯗꯤ ꯐꯥꯗꯣꯕ ꯍꯧꯖꯤꯛ ꯐꯥꯎ
ꯀꯛꯑ ꯀꯅꯥ ꯌꯨꯝꯃꯤꯠꯇ꯭ꯔꯤꯗꯣ ꯃꯥꯁꯦ
ꯃꯠꯇꯦ ꯃꯠꯇꯦ ꯑ ꯃꯥꯗꯨ ꯀꯣꯃꯦꯟꯗꯔꯤ ꯍꯣꯏꯕ
ꯑꯣ ꯑꯣ
ꯑꯗ‌ꯣ ꯃꯥꯁꯦ ꯕꯥꯔꯁꯦꯂꯣꯅꯥꯗ ꯌꯥꯎꯅꯤꯡꯕꯅꯦꯕ ꯑꯗꯨꯒ ꯃꯥꯅ ꯍꯧꯖꯤꯛ ꯂꯩꯔꯝꯕ ꯀꯂꯥꯞꯇꯣ
ꯍꯣꯏ
ꯑꯗꯨꯅ ꯕꯥꯔꯁꯦꯂꯣꯅꯥꯗ ꯄꯤꯅꯤꯡꯗꯕ
ꯑꯣ ꯍ‌ꯣꯏ ꯍꯥꯏꯕꯗꯤ ꯍꯥꯏꯕꯅꯤꯅꯀꯣ ꯃꯤꯅ ꯃꯣꯏꯁꯨ ꯄꯥꯝꯕ ꯑꯣꯏꯔꯝꯅꯤ
ꯎꯝ ꯍ‌ꯣꯏ
ꯑꯣ ꯃꯇꯝꯁꯨ ꯂ‌ꯣꯏꯒ ꯂꯣꯏꯗꯧꯔꯦ
ꯑꯣ ꯂ‌ꯣꯏꯔꯛꯇꯧꯔꯦ ꯑꯁ ꯑꯩꯁꯦ ꯇꯜꯂ‌ꯦꯅ‌ꯦ ꯕ‌ꯣꯜ ꯍ‌ꯦꯛ ꯂ‌ꯣꯏꯔꯗꯤ ꯀ꯭ꯂꯥꯁ ꯆꯠꯄ ꯍꯧꯔꯅꯤ
ꯇꯟꯂꯝ ꯃꯅꯤ
ꯅꯨꯡꯉꯥꯏꯅ ꯍꯧꯖꯤꯛꯀꯥꯟ ꯇꯨꯝꯃꯤꯁꯦ ꯑꯩ ꯉꯁꯤ ꯐꯃꯨꯡꯗꯒꯤ ꯊꯣꯛꯇ꯭ꯔꯤ ꯑꯩ ꯉꯁꯤ ꯕꯣꯜ ꯌꯦꯡ ꯂ‌ꯣꯏꯔꯒ ꯇꯨꯝꯈꯤꯕꯗꯒꯤ ꯃꯥꯥꯏꯁ ꯁ‌ꯣꯏꯇ
ꯆꯥꯛ ꯆꯥꯛꯐꯧ ꯆꯥꯗ꯭ꯔꯤꯕꯣ
ꯎꯝ
ꯊꯦꯡꯉꯤꯅ
ꯆꯥꯔꯔ‌ꯣꯏꯗ ꯆꯥꯛ ꯆꯥꯅꯤꯡꯗꯔ‌ꯦꯗ ꯎꯝ ꯉꯁꯤ ꯗ‌ꯦꯠ ꯑꯂꯨꯒ ꯄꯨꯂꯥꯎ ꯔꯥꯏꯁ ꯄꯨꯂꯥꯎ ꯍꯥꯏꯕꯗꯨ ꯈꯪꯕꯔ‌ꯣ
ꯑꯣ ꯈꯪꯗꯦ
ꯉꯧꯔꯒ ꯀꯩ ꯀꯩꯅꯣ ꯀꯦꯔꯠꯅꯦ ꯀꯦꯔꯠ ꯀ ꯀꯩ ꯀꯩꯅꯣ ꯀꯦꯕꯦꯠꯁ ꯀ ꯀꯩ ꯀꯩꯅꯣ ꯍꯥꯞꯄꯒ ꯆꯥꯛ ꯉꯧꯕ ꯄꯤꯕꯅꯦꯕ
ꯑꯣ
ꯑꯗꯨꯒꯤ ꯑꯍꯥꯟꯕꯗꯗꯤ ꯍꯥꯎꯕꯅꯦꯀꯣ ꯑꯗꯨ ꯐꯖꯅ ꯍꯥꯎꯋꯦ
ꯍꯧꯖꯤꯛꯇꯤ ꯍꯥꯎꯔꯝꯃꯔꯣꯏ ꯑ ꯍꯣꯏ ꯇꯥꯎꯕꯅꯤꯅ ꯑꯩꯅ ꯍꯣꯁꯦꯜ ꯅꯍꯥꯟ ꯂꯩꯕ ꯀꯥꯟꯗꯁꯨ ꯁꯨꯃꯥꯏꯅ ꯇꯧꯋꯤ
ꯎꯝ
ꯆꯪꯉꯀꯥꯟꯗꯤ ꯁꯧꯒꯔꯤꯒꯨꯝꯕ ꯊ‌ꯣꯡ ꯃꯣꯏꯅ ꯊꯣꯡꯕꯗꯣ ꯌꯥꯝ ꯍꯥꯎꯔꯒ ꯆꯥꯏꯌꯦ ꯎꯇꯤꯒꯀꯣ ꯎꯇꯤꯒ ꯑꯗꯨꯒ ꯑꯁ ꯀꯨꯏꯅ ꯆꯥꯕꯒꯤꯔ ꯈꯪꯗꯦ ꯑꯗꯨꯝ ꯍꯥꯎꯕ ꯑꯝꯇꯥꯏ ꯌꯥꯎꯗꯦ ꯀꯨꯏꯔꯀꯥꯟꯗꯗꯤ
ꯑꯥ ꯑꯩꯁꯨ ꯑꯁ ꯁꯤꯗ ꯃꯣꯏꯅ ꯄꯤꯕꯗꯨ ꯑꯝ ꯄꯥꯎ ꯆꯥꯅꯤꯉꯛꯇ꯭ꯔꯦꯗ ꯂꯣꯏ ꯕꯦꯟꯂꯛꯕꯒꯤ
ꯑꯗꯨꯒ ꯑꯗꯨꯝ ꯑꯃꯨꯛ ꯆꯥꯔꯗꯤ ꯌꯥꯝ ꯍꯥꯎꯗꯕꯁꯨ ꯅꯠꯇꯕ ꯑꯗꯨꯝ ꯆꯥꯕꯗꯤ ꯌꯥꯏꯕ ꯑꯗꯨ ꯑꯣꯏꯔꯁꯨ ꯇꯥꯗ꯭ꯔꯤꯀꯥꯟꯗ ꯋꯥꯈꯟꯗꯣ ꯄꯦꯟꯈ꯭ꯔꯦꯕ ꯑꯗꯨꯝ ꯑꯗꯨ ꯍꯦꯟꯖꯥꯡꯗꯨꯒꯤ ꯈꯟꯕꯗ
ꯁꯥꯕ꯭ꯔꯣ
ꯉꯁꯤꯁꯦ ꯑ ꯑꯩ ꯃꯄꯥꯟ ꯊꯣꯛꯇꯕꯩꯔꯥ ꯌꯥꯝ ꯀꯟꯅ ꯁꯥꯕ ꯑꯣꯏꯗꯦ ꯉꯁꯥꯏ ꯅꯨꯡꯁꯤꯠ ꯀꯟꯅ ꯀꯟꯅ ꯂꯥꯛꯑꯝꯕꯅꯤ
ꯑꯣ ꯑꯗꯨꯗꯤ ꯈꯔ ꯅꯨꯡꯉꯥꯏꯔꯝꯒꯅꯤꯅ
ꯍꯣꯏ ꯃꯣꯏꯗꯗꯤ ꯁꯤꯗꯗꯤ ꯑꯃꯨꯛ ꯅꯨꯡꯁꯤꯠ ꯀꯜꯂꯒꯅ ꯎꯐꯨꯜ ꯌꯥꯝꯕ
ꯑꯣ ꯍꯣꯏꯗꯤ ꯑꯁ ꯅꯣꯡ ꯌꯥꯝ ꯆꯨ ꯍꯧꯖꯤꯛꯇꯤ ꯐꯥꯔꯦ ꯑꯗꯨ ꯑꯣꯢꯔꯁꯨ ꯅꯨꯡꯗꯥꯡ ꯌꯥꯝ ꯆꯨ ꯀꯟꯅ ꯀꯟꯅ ꯆꯨꯕ ꯃꯥꯜꯂꯦ
ꯎꯝ
ꯇꯥꯕꯁꯤ ꯇ ꯑꯗꯨꯗꯨꯒ ꯍꯧꯒꯠꯄ ꯀꯥꯟꯗ ꯏꯁꯤꯡꯒ ꯑꯗꯨ ꯑꯩ ꯂꯩꯔꯝꯃꯦ ꯍꯥꯥ
ꯏꯁꯤꯡ ꯊꯨꯝꯕ꯭ꯔꯣ
ꯏꯁꯤꯡꯕꯨꯗꯤ ꯆꯥꯎꯕꯨꯗꯤ ꯆꯥꯎꯗꯦ ꯑꯗꯨ ꯑꯣꯏꯔꯁꯨ ꯑꯗꯨꯝ ꯏꯁꯤꯡ ꯌꯥꯝꯕꯗꯣ ꯃꯔꯛ ꯃꯔꯥꯛꯇ
ꯑꯁ ꯑꯗꯨꯗꯨꯁꯨꯀꯣ ꯏꯁꯤꯡ ꯊꯨꯝꯕ ꯃꯇꯝꯗꯣ ꯇꯟꯕꯅꯦ ꯑꯩ ꯍꯥꯟ ꯁꯤꯗ ꯆꯪꯉꯛꯛꯇ꯭ꯔꯀꯥꯟꯗ ꯏꯁꯤꯡ ꯐꯖꯅ ꯊꯨꯝꯕꯅꯦꯕ ꯑꯩ ꯆꯪꯉꯦ ꯍꯧꯖꯤꯛꯀꯥꯟꯗ ꯃꯄꯥꯡꯒ ꯊꯣꯛꯄ ꯌꯥꯗꯕꯗꯨꯅꯤ
ꯁꯤꯒꯤ ꯆꯍꯤꯗꯗꯤ ꯑꯥ ꯏꯁꯤꯡꯕꯨꯗꯤ ꯆꯥꯎꯕꯨꯗꯤ ꯆꯥꯎꯗꯦ ꯑꯗꯨ ꯁꯥꯢ
ꯑꯣ
ꯍꯥꯟꯗꯤ ꯏꯁꯤꯡ ꯆꯥꯎꯕꯅꯀꯣ ꯇꯥꯎꯕꯗꯤ ꯇꯥꯎꯕꯅꯦ
ꯎꯝ ꯎꯝ
ꯆꯤꯡ ꯆꯨꯔꯁꯨ ꯑꯗꯨꯝ ꯂꯝꯕꯤꯗꯨ ꯅꯨꯡꯉꯥꯏꯇꯕ ꯅꯣꯡ ꯆꯨꯕꯗꯨꯁꯨ ꯁꯥꯕꯅ ꯂꯣꯏꯌꯦ
ꯑꯥ ꯑꯥ ꯍꯥ ꯇꯧꯕꯅꯤ
ꯇꯨꯝꯕ ꯀꯥꯟꯗꯗꯤ ꯅꯣꯡ ꯆꯨꯕꯅ ꯅꯨꯡꯉꯥꯏꯌꯦꯗ
ꯑꯣ ꯍꯣꯏ ꯍꯣꯏ ꯑꯁꯤꯗꯗꯤ ꯀꯔꯤ ꯍꯥꯏꯁꯤꯔ ꯅꯣꯡ ꯆꯨꯔꯁꯨ ꯈꯪ ꯑꯃꯨꯛ ꯌꯦꯡꯍꯧꯗ꯭ꯔꯗꯤ ꯈꯪꯗꯕ
ꯍꯣꯏ
ꯐꯣꯟ ꯇꯥꯗꯕꯒꯤꯀꯣ
ꯍꯦ
ꯂꯣꯏ ꯊꯤꯡꯉꯗꯤ ꯑꯗꯨꯒ ꯅꯣꯡ ꯆꯨꯔꯗꯤ ꯑꯗꯨꯝ ꯍꯔꯥꯎꯗꯨꯢꯅꯦ ꯑꯩꯈꯣꯏꯅ ꯑꯃꯨꯛ
ꯍꯣꯏ ꯅꯨꯡꯉꯥꯏꯌꯦ ꯍꯣꯏ ꯅꯨꯡꯉꯥꯏꯔꯝꯒꯅꯤ ꯅꯣꯏꯁꯨ
ꯑ